ꯍꯜꯂꯣ ꯎ ꯎ ꯇꯥꯔꯦ ꯀꯣ
ꯑꯣ ꯇꯥꯏ ꯍꯧꯖꯤꯗꯤ ꯍ ꯉꯁꯥꯏ ꯍꯥꯏꯗ ꯅꯦꯠꯋꯔ ꯆ ꯄꯣꯏ ꯀꯩꯀꯣ ꯑꯗꯨꯝ ꯇꯧꯁꯜꯂꯛꯄꯒꯤꯀꯣ ꯌꯥꯗꯕꯖꯥꯠꯅꯤꯍꯦ
ꯑ ꯑꯩꯒꯤꯁꯨ ꯀꯣꯜ ꯇꯧꯕ ꯃꯇꯝ ꯎꯝ ꯅꯨꯃꯤꯠ ꯇꯧꯋꯦꯗ
ꯑꯁ ꯀꯥꯏꯗꯅ ꯈꯪꯗ꯭ꯔꯦꯗ ꯅꯦꯠꯋꯛꯀ ꯐꯥꯏꯚ ꯖꯤꯒ ꯐꯖꯅ ꯐꯪꯉꯦ ꯑꯗꯨ ꯑꯣꯏꯔꯁꯨ ꯀꯣꯜꯁꯦ ꯏ ꯌꯥꯗꯕꯀꯣ
ꯑꯥ ꯅꯣꯏ ꯇꯧꯋꯦ ꯑꯦ ꯁꯖꯤ ꯇꯤ ꯇꯨꯝꯔꯒ ꯂꯩꯩꯅ
ꯀꯩ ꯀꯩ ꯉꯜꯂꯤꯍꯦ ꯁꯤꯇꯤꯗ ꯂꯩꯔꯤꯕꯣ ꯍꯧꯖꯤꯛ ꯇꯨꯝꯐꯝ ꯑꯃ ꯇ꯭ꯔꯣ ꯀꯌꯥꯗꯣꯏꯅꯦꯍꯦ ꯀꯩꯁꯥꯡꯝ ꯆꯥꯔꯒꯦ
ꯃꯁꯤꯁꯤ ꯎꯁꯣꯏ ꯆꯏ
ꯍ ꯍꯥꯎꯔꯅꯤꯅꯦ ꯑꯗꯨꯗꯤ ꯍꯌꯦꯡ ꯑꯌꯨꯛ ꯍꯌꯦꯡ ꯑꯌꯨꯛ ꯆꯥꯕ ꯂꯥꯛꯁꯤꯔꯥ ꯈꯪꯗ꯭ꯔꯤꯗ ꯂꯦꯝꯍꯥꯎꯕ ꯀꯝ
ꯉꯁꯥꯏ ꯂꯥꯔꯗꯤ ꯐꯥꯒ ꯇ ꯅꯁ ꯆꯥꯊꯣꯛꯂꯒ ꯍꯟꯅꯤꯡꯉꯤ
ꯉꯁꯥꯏꯗꯣ ꯑꯩ ꯑꯁꯣꯝ ꯑꯇꯣꯞꯄ ꯁꯤ ꯑꯦꯌꯥꯔꯄꯣꯔꯠ ꯂꯣꯝꯗ ꯑꯩ ꯉꯁꯥꯏ ꯋꯥꯛꯀꯤꯡ ꯆꯠꯄꯀꯣ
ꯎꯝ
ꯑꯗꯨꯒꯤ ꯉꯁꯤ ꯌꯥꯝ ꯋꯥꯃꯟꯕꯒꯤꯀꯣ
ꯑ
ꯏꯁꯥꯒꯤ ꯈꯔ ꯍꯤꯗꯥꯛ ꯈꯔ ꯊꯥꯒꯦ ꯍꯥꯏꯅ ꯊꯥꯔꯛꯄꯅꯤ
ꯎ ꯅ ꯍꯟꯗꯛꯁꯦ ꯀꯩꯅꯣꯒꯤ ꯎꯝ ꯍꯟꯗꯛꯁꯦ ꯈꯔ ꯎꯝ ꯎꯝ ꯍꯟꯗꯛꯁꯦ ꯅꯪ ꯈꯔ ꯀꯪꯉꯦꯕ ꯎꯝ
ꯃꯥꯅꯦ ꯃꯥꯅꯤ ꯑꯗꯨꯒꯤ ꯍꯤꯗꯥꯛꯀꯤꯗꯤ ꯉꯁꯤꯅ ꯑꯃꯨꯛ ꯑꯍꯥꯟꯕꯅꯤꯀꯣ ꯑꯗꯨ ꯑꯣꯏꯔꯁꯨ ꯕꯣꯜ ꯌꯦꯡꯕꯗ ꯇꯨꯝꯕꯗ ꯐꯖꯅ ꯇꯨꯝꯗꯕꯒꯤꯅꯤꯀꯣ ꯂꯥꯟꯅ ꯂꯧꯅꯨ
ꯑꯝ ꯎꯝ ꯑ ꯁꯨꯃꯥꯏꯅ ꯇꯧꯋꯦ ꯆꯞ ꯃꯥꯟꯅꯏꯩꯅꯦ ꯑꯩꯈꯣꯏꯁꯨ ꯅꯨꯡꯊꯤꯟꯜꯗ ꯇꯨꯝꯕ ꯅꯨꯡꯗꯥꯡꯗꯅ ꯀꯩꯅꯣꯒꯤ ꯏ ꯕꯣ ꯌꯦꯡꯕꯀꯣ
ꯎꯝ ꯑꯁ ꯉꯁꯤꯗꯤ ꯍꯟꯗꯛꯇꯤ ꯑꯩꯁꯨ ꯀꯩꯅꯣ ꯇꯃꯁꯦ ꯃꯇꯝ ꯅꯥꯏꯅ ꯃꯇꯝ ꯈꯔꯤ ꯃꯇꯝ ꯐꯖ ꯀꯩꯅꯣ ꯇꯨꯝꯕꯁꯦ ꯐꯖꯅ ꯇꯨꯝꯗꯕꯤꯅꯤꯅ ꯀꯣ ꯑꯩ ꯏꯁꯥꯁꯦ ꯀꯊꯇꯪ ꯀꯪꯈ꯭ꯔꯅꯤ ꯍꯤꯗꯥꯛꯀꯤ ꯋꯥꯔꯤꯗꯤ ꯉꯁꯤꯗ ꯑꯃꯨꯛꯀ ꯑꯍꯥꯟꯕꯅꯤꯀꯣ
ꯑꯥ
ꯍꯞꯇꯥ ꯑꯍꯨꯝꯒꯤ ꯍꯞꯇꯥ ꯑꯍꯨꯝꯒꯤ ꯃꯇꯨꯡꯗ
ꯑꯥ
ꯑ ꯃꯁꯤꯁꯦ ꯅꯨꯡꯊꯤꯤꯟ ꯅꯨꯡꯊꯤꯤꯟꯗ ꯀꯤꯂꯣ ꯍꯣꯏ
ꯑꯩꯈꯣꯏ ꯄꯨꯟꯅ ꯂꯩꯕ ꯃꯇꯝꯗꯅ ꯅꯪ ꯈꯔ ꯍꯛꯆꯥꯡ ꯐꯥꯏꯌꯦꯕ
ꯑꯣ ꯑꯗꯨ ꯍꯤꯗꯥꯛ ꯈꯔ ꯈꯔ ꯇ ꯇ ꯄꯥꯏ
ꯅꯪꯒꯤꯖꯤ ꯆ ꯃꯊꯛꯄꯁꯅꯔꯦ ꯅ ꯑꯗꯨꯗꯤ
ꯎꯝ ꯑꯗꯨꯗꯅꯦ
ꯎꯝ ꯑꯗꯨ ꯑꯣꯏꯕꯤꯒꯤꯅꯤꯅꯦ ꯑꯗꯨ ꯍꯟꯗꯛꯁꯦ ꯎꯕ ꯃꯇꯝꯗ ꯅꯁꯥꯁꯦ ꯈꯔ ꯀꯪꯈꯠꯄꯗꯣ
ꯑꯣ ꯑꯗꯨꯅꯦ ꯍꯥꯎ ꯍꯥꯎꯕ ꯆꯥꯔꯁꯨ ꯇꯨꯝꯗꯕꯁꯦ ꯍꯛꯆꯥꯡꯒꯤꯗꯤ ꯌꯥꯝ ꯁꯣꯔꯝꯕ ꯖꯥꯠꯅꯤꯀꯣ ꯑꯩꯁꯦ ꯍꯟꯗꯛꯁꯦ ꯑꯍꯥꯎ ꯑꯍꯥꯎꯕꯗꯤ ꯌꯥꯝ ꯆꯥꯏꯕꯀꯣ
ꯎꯝ
ꯑꯗꯨ ꯑꯣꯏꯔꯁꯨ ꯇꯨꯝꯕꯁꯦ ꯃꯔꯥꯡ ꯀꯥꯏꯗꯕꯅꯤꯅ ꯍꯛꯆꯥꯡꯁꯦ ꯑꯁ ꯌꯥꯝ ꯕꯦꯔꯥ ꯌꯥꯝ ꯀꯥꯁꯜꯂꯛꯏꯅꯦ
ꯑꯣ
ꯑꯗꯨꯅꯤ
ꯃꯔꯣ ꯃꯈꯥꯏꯗꯁꯨ ꯊꯣꯛꯑ ꯐꯥꯎ ꯂꯩꯑ ꯑꯗꯨꯒ ꯊ꯭ꯔꯤ ꯊꯥꯔꯇꯤꯁꯨ ꯂꯥꯏꯕ ꯃꯥꯂꯦꯅꯦ
ꯐꯣꯔ ꯊꯥꯔꯇꯤꯗ ꯑꯁ ꯉꯁꯤ ꯔꯣ ꯔꯣ ꯀꯗꯣ ꯉꯝꯒꯗꯣ ꯃꯥꯟꯗ꯭ꯔꯦ ꯋꯥꯃꯟꯒꯤꯀꯣ
ꯎꯝ ꯑꯩꯗꯤ ꯉꯁꯤ ꯐꯖꯅ ꯇꯨꯝꯈ꯭ꯔꯦ ꯅꯨꯡꯊꯤꯜꯗ ꯎꯝ
ꯐꯅ ꯑꯗꯨꯤꯗꯤ
ꯇꯨꯝꯃꯗ ꯍꯣꯔꯦꯟ ꯕꯧꯗ ꯌꯦꯡꯅꯤꯡꯉꯩꯀꯣ ꯑꯩꯁꯨ ꯃꯔꯥꯡ ꯀꯥꯏꯅ ꯇꯨꯝꯗ꯭ꯔꯦꯕ ꯇꯨꯝꯕ ꯌꯥꯗ꯭ꯔꯦꯕꯀꯣ
ꯑ
ꯀꯩꯅꯣꯒꯤ ꯄꯨꯛꯁꯤ ꯌꯥꯗꯕꯒꯤ ꯒꯦꯁꯇ꯭ꯔꯤꯛ ꯀꯟꯕꯒꯤ ꯑꯁꯤꯗ ꯀꯟꯅ ꯆꯥꯔꯦꯅꯦ ꯍꯟꯗꯛꯁꯦ
ꯑꯣ ꯁꯤꯗꯥ ꯋꯥꯔꯤꯗꯨ ꯈꯔ ꯇꯣꯛꯄꯤꯔꯣ ꯌꯥꯕ ꯅꯪꯁꯨ ꯑꯩ ꯄꯥꯎ ꯑꯩ ꯑꯩ ꯄꯥꯎ ꯄꯥꯕꯗ ꯅꯪꯁꯨ ꯐꯖꯅ ꯁꯣꯟꯊꯈ꯭ꯔꯕ ꯌꯥꯅꯤ
ꯑ ꯑꯗꯨ ꯍꯤꯗꯥꯛꯗꯣ ꯇꯣꯏꯅ ꯄꯥꯏꯔꯅꯨ ꯑꯩꯣꯏ ꯆꯦ ꯁ ꯈꯥꯎꯁꯤ ꯌꯥꯗꯔꯦꯅꯦ ꯑꯩꯁꯦ ꯄꯨꯛ ꯅꯥꯕ ꯍꯧꯔꯦ ꯑꯗꯨꯒꯤ ꯄꯨꯛꯁꯨ ꯁꯥꯕꯀꯣ ꯑꯗꯨꯒ ꯐꯖꯅ ꯆꯥꯛꯁꯨ ꯆꯥꯕ ꯌꯥꯗꯦ ꯆꯥꯛꯗꯤꯤ ꯂꯥꯝꯕ ꯑꯗꯨꯒꯤ
ꯍ ꯑꯃꯗꯨꯗꯤ ꯀꯃꯥꯏꯅ ꯇꯧꯕ꯭ꯔꯥ ꯍꯤꯗꯥꯛ ꯑꯃꯨꯛ ꯍꯟꯖꯤꯟꯖꯤꯟ ꯄꯥꯏꯕ꯭ꯔꯥ
ꯍꯥꯥ
ꯏꯇꯥꯎ ꯑꯃ ꯅ ꯅꯣꯏꯒ ꯂꯩꯃꯤꯟꯅꯕꯗꯣ
ꯍ ꯏꯇꯥꯎ ꯃꯅꯥꯛ ꯃꯅꯥꯛꯇ ꯄꯥꯏꯑ ꯑꯗꯣ ꯑꯩꯅꯁꯨꯨꯝ ꯑꯁ ꯁꯤꯗꯤ ꯌꯥꯗ ꯀꯣ ꯅꯃꯥꯏꯇꯦ ꯎꯝ
ꯃꯥ ꯃꯉꯣꯟꯗꯁꯨ ꯈꯔ ꯍꯥꯏꯕꯤꯌꯣ ꯑꯦꯛꯁꯔꯁꯥꯏꯁ ꯇꯧꯖꯦ ꯃꯥꯗꯣ ꯌꯥꯔꯣꯏ ꯍꯥꯏꯅ ꯍꯥꯏꯕꯤꯌꯣ ꯃ ꯄꯨꯒꯗꯨꯒ ꯌꯥꯝ ꯁꯥꯥꯎꯗꯨꯒ ꯌꯥꯗꯣ ꯃꯥꯅꯤ ꯍꯥꯏꯕꯤꯔꯛꯑꯣ ꯍꯣꯏꯅ ꯍꯥꯏꯕꯗꯗꯤ ꯅꯪꯁꯨ ꯌꯨ ꯊꯥꯔꯒ ꯁꯤꯤꯗꯥꯥꯛ ꯀꯥꯏꯅꯣ ꯇꯧꯒ ꯃꯥꯥꯏ ꯀꯊ ꯂꯣ
ꯎꯝ ꯑꯁꯦ ꯇꯥꯔꯦ ꯇꯥꯏꯌꯦꯡ ꯁꯨꯃꯥꯏꯅ ꯇꯧꯋꯦꯅꯦ ꯅꯣꯏꯁꯨ ꯅꯣꯏꯁꯨ ꯅꯈꯠꯈ꯭ꯔꯦꯅꯦ ꯑꯗꯨ ꯃꯥꯗꯣ
ꯃꯥꯅꯦ ꯑꯩꯁꯨ ꯃꯨꯡꯉꯣꯟꯅ ꯍꯥꯏꯕꯅꯦ ꯑꯁ ꯇꯥꯛꯑꯣ ꯈꯔ ꯑꯍꯥꯎ ꯑꯍꯥꯎꯕ ꯆꯥꯔꯗꯨ ꯍꯛꯆꯥꯡꯁꯤ ꯈꯔ ꯐꯅꯕꯗꯤ ꯑꯦꯛꯁꯔꯁꯥꯏꯖꯣ ꯀꯩꯀꯩ ꯈꯔꯗꯤ ꯇꯧ ꯍꯥꯏꯕꯃ
ꯎꯝ
ꯈꯪꯗ꯭ꯔꯦꯗ ꯍꯥꯏꯁ ꯀꯩ ꯍꯥꯏꯗꯣꯏꯅꯣ
ꯣꯅꯤ
ꯐ ꯐ
ꯅ ꯁꯆꯥꯔꯒ
ꯎꯝ ꯆꯥꯔꯦ
ꯀꯔꯤꯅꯣ ꯁꯥꯎꯔꯣ ꯉꯁꯤꯅꯤ ꯑꯍꯥꯎꯕ ꯆꯥꯕ꯭ꯔꯥ
ꯉ ꯆꯤꯀꯟ ꯑꯐꯨꯠꯄ ꯑꯣꯏꯅ ꯆꯥꯏ
ꯅꯍꯋꯥ
ꯉꯁꯥꯏ ꯑꯩ ꯂꯥꯏꯐꯀꯤꯗꯣ
ꯎꯝ
ꯚꯗꯤꯑꯣꯗ ꯌꯦꯡꯉꯀꯥꯟꯗ ꯑꯩꯁꯦ ꯑꯩꯁꯦ ꯌꯥꯝ ꯀꯪꯉꯝꯕ ꯋꯥꯅꯤꯗ ꯑꯗꯨꯒꯤ ꯉꯁꯤꯗꯤ ꯆꯤꯛꯀꯟ ꯉꯁꯤꯗꯤ ꯆꯤꯀꯟ ꯆꯝꯐꯨꯠ ꯑꯣꯏꯅ ꯆꯥꯁꯦ ꯍꯥꯏꯅ ꯆꯥꯔꯨꯕ
ꯍ ꯍ
ꯑꯁ ꯃꯁꯤꯗꯤ ꯀꯩꯅꯣ ꯅꯨꯡꯊꯤꯟꯗ ꯑꯦꯠ ꯀꯤꯂꯣꯃꯤꯇꯔ ꯆꯠꯄꯁꯦ ꯑꯁ ꯋꯥꯗꯤ ꯋꯥꯕꯖꯥꯠꯅꯤꯀꯣ
ꯑꯥ ꯋꯥꯀꯤꯡ ꯁꯠꯄ꯭ꯔꯥ
ꯀꯤꯡ ꯆꯠꯄ
ꯎꯝ
ꯑꯦꯌꯥꯔꯄꯣꯔꯠ ꯂꯝꯕꯤꯁꯦ ꯍꯟꯒꯠ ꯍꯟꯗ ꯍꯟꯒꯠ ꯍꯟꯗ ꯑꯗꯨꯝ ꯆꯦꯜꯂꯨꯕꯒꯤ ꯑꯁ ꯑꯞꯗꯥꯎꯟ ꯑꯞ ꯗꯥꯎꯟ ꯑꯗꯨꯝ ꯇꯧꯔꯨꯔꯕꯒꯤ ꯈꯔ ꯋꯥꯕꯒꯤꯀꯣ ꯉꯁꯤꯁꯦ ꯑꯍꯥꯎꯕ ꯈꯔ ꯑꯍꯥꯎꯕ ꯈꯔ
ꯑꯩ ꯁꯨ ꯑꯃꯨꯛ ꯀꯆꯦꯜꯀꯦꯔꯣ
ꯆꯅꯤꯅꯦ ꯀꯩꯅꯣ
ꯎꯝ ꯆꯩꯒꯗꯕꯅꯤ ꯑꯦꯛꯖꯥꯝꯁꯨ ꯊꯥꯛꯍꯧ ꯀꯩꯅꯣꯒꯤ ꯑꯦꯝ ꯃꯔꯛ ꯃꯔꯛꯇ ꯑꯁꯤꯗ ꯏꯝꯐꯥꯜ ꯂꯩꯥꯛꯏꯕ ꯃꯍꯨꯠꯇꯗꯤ ꯑꯦꯖꯝ ꯊꯥꯔꯒꯀ꯭ꯔꯣ
ꯎꯝ ꯃꯥꯅꯦ ꯃꯥꯅꯦ
ꯑꯗꯨꯒꯤ ꯖꯦꯗꯤꯒꯨꯝꯗꯨꯀꯣ
ꯎꯝ ꯍꯟꯗꯛꯀꯤ ꯖꯤꯗꯤꯗꯣ ꯀꯃꯥꯏꯅ ꯇꯧꯗꯣꯏꯅꯣ ꯈꯪꯗ꯭ꯔꯦ ꯁꯤꯛꯁꯇꯤ ꯄ꯭ꯂꯥꯁꯇꯤ ꯐꯪ ꯐꯪꯍꯧꯋꯦ ꯑꯗꯨ ꯑꯣꯏꯔꯁꯨ ꯍꯦꯛ ꯈꯟꯕꯨ ꯈꯜꯂꯛꯑꯕ ꯔꯤꯇꯟꯗ ꯑꯩꯅ ꯇꯧꯒꯗꯕ ꯃꯑꯣꯡꯁꯦ ꯁꯤꯗꯒꯤ ꯍꯦꯝꯊꯤ ꯇꯣꯉꯥꯟꯅꯅ ꯇꯧꯔꯛꯅꯤ ꯑꯌꯨꯛ ꯑꯌꯨꯛ ꯏꯚꯤꯅꯤꯡ ꯃꯣꯔꯅꯤꯡ ꯏꯚꯤꯅꯤꯡ ꯐꯖꯅ ꯆꯦꯟꯕ ꯍꯧꯔꯅꯦꯕ ꯑꯗꯨ ꯃꯇꯡꯗꯗꯤ
ꯑꯥ ꯖꯤꯗꯤꯒꯤ ꯑꯦꯛꯖꯥꯝꯗꯤ ꯂꯥꯏꯅ ꯀꯩꯅꯣ ꯍꯪꯂꯛꯀꯅꯤ ꯎꯝ
ꯎꯝ ꯑꯗꯨꯅꯦ
ꯎ ꯒ꯭ꯔꯦꯠ ꯐꯣꯔ ꯑꯣꯏꯕꯒꯤꯀꯣ
ꯎꯝ
ꯌꯥꯝ ꯂꯥꯏꯒꯅꯤ ꯑꯩꯁꯨ ꯅꯍꯥꯟ ꯀꯩꯅꯣꯒꯤ ꯀꯂꯀꯤꯒ ꯍꯥꯏꯀꯣꯠ ꯍꯥꯏ ꯀꯣꯠꯀꯤ ꯀ꯭ꯂꯥꯁꯀꯤ ꯑꯦꯛꯖꯥꯝ ꯊꯥꯕ ꯑꯗꯨ ꯃꯇꯝꯗ ꯀꯩꯅꯣ ꯇꯧꯋꯦꯕ ꯌꯥꯝ ꯂꯥꯏ ꯂꯥꯏꯅ ꯀꯣꯏꯁꯟ ꯍꯪꯉꯏꯕ
ꯈꯟꯒꯗꯕ ꯃꯥꯟꯕ꯭ꯔꯣ ꯑꯗꯣ
ꯑ ꯑꯩꯗꯤ ꯀ꯭ꯂꯤꯌꯥꯔ ꯇꯧꯋꯦ ꯑꯗꯨꯒ ꯄꯩꯁꯥ ꯍꯪꯉꯤꯅꯦ ꯑꯗꯨꯗ ꯑꯩꯈꯣꯏꯅ ꯁꯤꯛꯁꯇꯤ ꯑꯦꯛꯖꯦꯛ ꯈꯛꯇ ꯐꯪꯕꯀꯣ ꯏꯁ ꯏꯁꯇꯒꯤꯇꯣ ꯍ ꯑꯗꯨꯗꯤ ꯑꯩ ꯇ꯭ꯔꯥꯏ ꯇꯧꯗ꯭ꯔꯦ ꯊꯣꯛꯄꯗꯤ ꯊꯣꯛꯑꯦ ꯑꯗꯨꯒ ꯅꯍꯥꯟꯅꯦ ꯂꯥꯁ ꯏꯔꯅꯤ ꯑ ꯆ
ꯑꯗꯨ ꯑꯁꯤꯗꯅꯤꯅꯦ ꯑꯩꯈꯣꯏꯁꯦ ꯈ꯭ꯋꯥꯏꯗꯒꯤ ꯂꯥꯏꯕꯛ ꯊꯤꯍꯧꯕꯁꯦ
ꯑ
ꯃꯁꯥ ꯃꯁꯥꯕꯨ ꯀ꯭ꯋꯥꯂꯤꯐꯥꯏ ꯑꯣꯏꯔꯗꯤ ꯂꯥꯏꯟꯗꯨꯗ ꯍꯦꯛꯇ ꯆꯪꯍꯟꯕ ꯌꯥꯕꯅꯦꯕꯀꯣ
ꯎꯝ ꯏꯁꯇꯦꯠꯀꯤ ꯏꯁꯇꯦꯠ ꯎꯝ ꯑꯗꯨꯒꯅꯦ ꯏꯁꯇꯦꯠꯀꯤ ꯑꯦꯛꯖꯥꯝꯗꯤ ꯁꯨꯃꯥꯏꯅ ꯇꯧꯕꯅꯤ ꯑꯗꯨꯒ ꯁꯦꯟꯇ꯭ꯔꯦꯜ ꯅꯣꯏꯒꯤꯗꯤ ꯖꯤꯗꯤꯒꯨꯝꯕꯗꯤ ꯁꯦꯟꯇ꯭ꯔꯦꯜꯅꯤꯅ
ꯎꯝ
ꯑꯗꯨꯗꯤ ꯄꯩꯁꯥ ꯍꯥꯡꯔꯣꯏꯕ ꯗ ꯍꯦꯛ ꯀ꯭ꯋꯥꯂꯤꯐꯥꯏ ꯎ
ꯄꯄꯥꯛꯇꯦ ꯁꯛꯆꯥꯡ ꯆꯪꯉꯣꯏ ꯄꯩꯁꯥ ꯂꯩꯁꯨ ꯑꯩ ꯆꯪꯉꯣꯏ ꯁꯤꯅꯤ ꯑꯩ ꯋꯥꯁꯛ ꯂꯧꯈ꯭ꯔꯕꯅꯤ ꯏꯃꯥ ꯏꯄꯥꯗꯨꯁꯨ ꯍꯥꯏꯕꯅꯤ ꯄꯩꯁꯥ ꯄꯤꯔꯒ ꯄꯩꯁꯥ ꯄꯤꯔꯒ ꯆꯪꯕ ꯊꯕꯛꯇꯤ ꯑꯩ ꯑꯩꯁꯨ ꯇꯧ ꯀꯧꯔꯦ ꯑꯗꯨ ꯃꯨꯗ ꯕꯅꯅꯥ ꯐꯥꯔꯝ ꯑꯣꯏ ꯀꯩ ꯀꯩ ꯑꯣꯏ ꯂ ꯁꯨꯕ ꯑꯣꯏ ꯂꯩꯅꯣꯏ ꯐꯩꯕ
ꯎꯝ ꯏꯁꯩꯕꯅꯦ ꯑꯗꯨꯃꯥꯏꯅ ꯇꯧꯕꯅ ꯐꯥꯏ ꯎꯝ
ꯑꯩꯈꯣꯏꯅ ꯋꯥꯅ ꯍꯣꯠꯅꯔꯒ ꯑꯦꯛꯖꯥꯝ ꯀ꯭ꯂꯤꯌꯥꯔ ꯇꯧꯋꯦ ꯑꯗꯨ ꯃꯊꯛꯇ ꯄꯩꯁꯥ ꯑꯃꯒ ꯄꯤꯔꯗꯤ ꯀꯥꯏꯗ ꯄ꯭ꯔꯣꯐꯤꯠꯅꯣꯅꯦ ꯍꯥꯏꯅꯤ ꯀꯥꯏꯗ ꯄ꯭ꯔꯣꯐꯤꯠ ꯂꯩꯗꯅꯤ ꯍꯥꯏ ꯑꯩ ꯍꯥꯏꯁꯤ ꯍꯥꯏꯅꯤꯡꯉꯤꯁꯦ ꯑꯗꯨꯒꯤꯅꯦꯕ ꯑꯗꯨꯃꯥꯏꯅ ꯇꯧꯕꯅꯦꯕ
ꯄꯩꯁꯥ ꯌꯥꯝ ꯍꯥꯏꯔꯦ ꯂꯥꯛ ꯇꯔꯥꯒꯨꯝꯕ ꯍꯪꯉꯗꯤ ꯑꯩꯁꯨ ꯂꯥꯛ ꯇꯔꯥ ꯂꯩꯔꯗꯤ ꯕꯤꯖꯤꯅꯦꯁ ꯐꯖꯅ ꯇꯧꯕ ꯌꯥꯔꯦꯅꯦ
ꯃꯥꯅꯤ ꯃꯥꯅꯦ ꯀꯩ ꯀꯩꯅꯣ ꯍꯣꯠꯅꯕ ꯌꯥꯕ ꯈꯔ ꯇꯧꯔꯒꯀꯣ ꯇꯧꯕꯤ ꯌꯥ ꯍꯥꯏꯅꯦ ꯑꯗꯨꯗꯤ
ꯑꯗꯨ ꯁꯔꯚꯤꯁ ꯇꯧꯅꯤꯡꯉꯥꯏ ꯎꯝ ꯁꯔꯚꯤꯁ ꯇꯧꯅꯤꯡꯉꯥꯏ ꯂꯥꯛ ꯇꯔꯥ ꯄꯤꯔꯣ ꯑꯗꯨ ꯑꯩꯈꯣꯏꯅ ꯅꯣꯡꯐꯥꯗꯣꯛ ꯐꯠꯇ꯭ꯔꯒ ꯑꯩꯈꯣꯏ ꯁꯤ ꯇꯧꯔꯗꯤ ꯂꯥꯛꯇ꯭ꯔꯥ
ꯃꯥꯅꯦ ꯃꯥꯅꯦ
ꯍꯨ ꯁꯤꯂꯣꯏꯕ
ꯃꯥꯅꯦ ꯃꯥꯅꯦ ꯑꯁ ꯑꯩꯈꯣꯏꯔꯣꯝꯒꯤꯁꯦ ꯍꯟꯗꯛꯁꯦ
ꯎꯝ
ꯑꯩꯈꯣꯏꯔꯣꯝꯒꯤ ꯀꯩꯅꯣ ꯍꯩꯣꯏ ꯀꯩꯣꯏ ꯀꯩꯅꯣ ꯀꯔꯤ ꯍꯥꯏꯁꯤꯔꯥ ꯍꯩꯅꯧꯗꯣ
ꯑ ꯍꯅꯣ ꯑ
ꯑꯁ ꯈꯣꯏꯔꯣꯝꯒꯤꯁꯦ ꯀꯤ ꯍꯥꯎꯕ ꯋꯥꯅꯤꯗ ꯌꯥꯝ
ꯌꯥꯝ ꯆꯥꯎ ꯆꯥꯎꯕ꯭ꯔꯣ
ꯑꯩꯁꯨ ꯌꯥꯝ ꯆꯥꯎꯋꯦ ꯑꯃꯨꯟꯕ ꯑꯃ ꯇꯝꯅꯤꯅꯀꯣ ꯄꯨꯔꯥ ꯆꯤꯅꯤ ꯆꯥꯕꯒ ꯆꯞ ꯃꯥꯟꯅꯈ꯭ꯔꯦꯍꯦ ꯃꯍꯥꯎꯁꯤꯗꯤ
ꯑꯩꯈꯣꯏ ꯑꯩꯈꯣꯏꯁꯨ ꯅꯍꯥꯛ ꯑꯩꯈꯣꯏ ꯃꯔꯨꯞꯅ ꯍꯩꯅꯧ ꯊꯤꯔꯛꯄ ꯑꯗꯨꯒꯤ ꯃꯆꯥ ꯃꯆꯥꯗꯣ ꯅꯪꯒꯤ ꯌ ꯌꯣꯡꯒꯤ ꯍꯥꯏꯩꯅꯧꯗꯨ
ꯎꯝ
ꯑꯗꯨꯗꯤ ꯌꯥꯗꯅ ꯂꯣꯏꯅꯃꯛ ꯅꯞꯄꯤꯅꯦ ꯑꯗꯨꯗꯤ ꯍꯧꯕꯗꯤ ꯍꯧꯋꯦ ꯀꯣ
ꯑꯩꯈꯣꯏꯔꯣꯝꯒꯤꯗꯤ ꯑꯩꯈꯣꯏꯔꯣꯝꯒꯤꯗꯤ ꯆꯤꯅꯤꯒ ꯆ ꯃꯅꯥꯁꯤ ꯃꯍꯣꯠ ꯤ
ꯑ ꯑ ꯑ ꯀꯩꯅꯣꯒꯤ ꯍꯅꯥꯎꯁꯨ ꯑꯆꯕꯈꯣꯏ ꯍꯥꯎꯕꯗꯤ ꯌꯥꯝ ꯍꯥꯎꯋꯦ
ꯎꯝ
ꯆꯥꯕꯅ ꯐꯩ ꯑꯗꯨꯒꯤ ꯑꯩꯈꯣꯏꯒꯤ ꯍꯛꯆꯥꯡꯒꯤꯁꯨ ꯀꯣ ꯑꯗꯨꯗꯨ ꯐ꯭ꯔꯨꯠꯁꯒꯨꯝꯕ ꯔꯅꯥꯒꯨꯝꯕ ꯈꯅꯥꯎꯒꯨꯝꯕ ꯑꯦꯄꯥꯜꯒꯨꯝꯕ ꯁꯤꯃꯣꯏ ꯁꯤꯁꯤꯡꯃꯣꯏ ꯆꯥꯎꯔꯗꯤ ꯍꯛꯆꯥꯡꯁꯦ ꯌꯥꯝ ꯊꯥꯔꯅꯤ ꯅꯪ ꯇꯣꯏꯅ ꯀꯩꯅꯣ ꯇꯧꯔꯣ ꯋꯥꯛꯀꯤꯡ ꯆꯠꯂꯣ ꯑꯗꯨꯒ ꯍꯩꯅꯥꯎꯈꯣꯏꯗ ꯆꯥꯛ ꯑꯗꯨ ꯅꯪꯒꯤ ꯍꯞꯆꯥꯡꯁꯤꯀꯣ ꯎ ꯑꯩꯈꯣꯏ ꯕꯣꯗꯤꯁꯤ ꯌꯥꯝ ꯐꯤꯠ ꯇꯧꯒꯅꯦꯕ
ꯃꯥꯅꯦ ꯃꯥꯅꯦ
ꯎꯝ ꯀꯩꯅꯣꯒꯤ ꯎꯝ ꯏꯗꯑꯣ ꯃꯥꯁꯨ ꯀꯩꯅꯣ ꯁꯥꯛ ꯆꯥꯔꯒ ꯂꯩꯔꯝꯒꯅꯤ ꯃꯥꯁꯨ ꯀꯩꯅꯣꯒꯤ ꯏꯆꯟꯟꯅꯨꯄꯤꯒ ꯊꯦꯡ ꯊꯦꯡꯅ ꯁꯥꯏꯅꯦ ꯎ
ꯃꯥꯅ ꯍꯤꯗꯥꯛ ꯄꯥꯝꯕꯁꯤꯗꯤꯀꯣ
ꯅꯍꯥꯟꯁꯨ ꯅꯍꯥꯟꯁꯨ ꯅꯍꯥꯟꯁꯨ ꯅꯍꯥꯛꯁꯨ ꯑꯩ ꯆꯪꯕ ꯃꯇꯝꯗ ꯃꯥ ꯃꯊꯥ ꯑꯝꯇ ꯄꯥꯏꯔꯒ ꯂꯩꯅꯦ ꯐꯥꯏ ꯐꯥꯏꯌꯣ ꯄꯥꯏꯌꯣ ꯇꯝꯃꯣ ꯑꯩ ꯑꯩꯗꯤ ꯁꯤꯁ ꯇꯣꯛꯈ꯭ꯔꯒꯦ ꯄꯥꯏꯅꯤꯡꯗ꯭ꯔꯦ ꯄꯨꯛꯁꯤ ꯌꯥꯗ꯭ꯔꯦ ꯄꯨꯛꯁꯨ ꯁꯥꯏꯦ ꯁꯤ ꯍꯤꯗꯥꯛꯀꯤ ꯍꯤꯗꯥꯛ ꯊꯥꯛꯄꯒꯤ ꯀꯩꯅꯣꯒꯤꯅꯦ ꯅꯟꯅ ꯍꯥꯏꯕꯀꯣ ꯏꯤꯗꯛ ꯊꯛꯄꯒꯤ ꯀꯩꯅꯣꯒꯤ ꯎꯝ ꯎ ꯏꯐꯦꯛ ꯂꯥꯛꯄꯗꯣ ꯑꯗꯨ ꯑ ꯌꯥꯗ꯭ꯔꯦ ꯅꯪꯁꯨ ꯇꯧꯑꯣ ꯍꯧꯖꯤꯛ ꯑꯩ ꯏꯁꯥꯅ ꯌꯨꯒꯤ ꯀꯩꯅꯣꯒꯤ ꯍꯤꯗꯥꯛ ꯄꯥꯏꯔꯒ ꯏꯁꯥꯁꯦ ꯀꯩꯅꯣꯒꯤ ꯍꯛꯆꯥꯡ ꯉꯝꯗꯕꯁꯦ ꯑ ꯈꯜꯂꯝꯕ ꯃꯇꯝꯗꯁ ꯌꯥꯝ ꯀꯩꯅꯣ ꯇꯧꯋꯦꯕꯀꯣ
ꯎꯝ
ꯁꯣꯛꯀꯅꯤ ꯍꯥꯏꯕꯗꯣ ꯑꯩꯈꯣꯏ ꯈꯪꯉꯦꯕ ꯑꯗꯨꯒ ꯍꯤꯗꯥꯛꯇꯣ ꯄꯥꯏꯔꯒ ꯀꯣ ꯂꯥꯏꯌꯦꯡꯕ ꯑꯗꯨꯗꯤ ꯄꯩꯁꯥ ꯌꯥꯝ ꯇꯤꯡꯉꯤꯗꯅ ꯑꯗꯨꯗꯤ ꯑꯩꯈꯣꯏ ꯈꯪ ꯈꯪꯅ ꯑꯩꯈꯣꯏ ꯑꯩꯈꯣꯏꯒꯤ ꯍꯛꯆꯥꯡꯁꯦ ꯁꯣꯛꯍꯜꯂꯦꯕ
ꯃꯥꯅꯦ ꯑꯁ ꯑꯩꯁꯨ ꯑꯩꯁꯨ ꯃꯥꯅꯤ ꯑꯩꯁꯨ ꯀꯣꯛ ꯇꯣꯛꯀꯦ ꯇꯣꯛꯀꯦ ꯍꯥꯏꯅꯗꯤ ꯈꯜꯂꯤꯕꯅꯦꯕꯣ
ꯎꯝ
ꯍꯥꯟꯅꯒꯤ ꯐꯖꯅ ꯁꯤꯖꯤꯟꯅꯕꯅꯤꯅꯀꯣ ꯋꯥꯔꯤꯗꯣ ꯑꯗꯨ ꯌꯥꯗ